ꯇꯥꯕ꯭ꯔꯣ
ꯍꯥꯎ ꯇꯥꯏ ꯇꯥꯏ
ꯑꯗꯧꯔꯤꯅꯣ
ꯑꯩ ꯁꯨꯝ ꯂꯩꯔꯝꯕꯅꯦꯗꯥ ꯅꯪꯗꯤ
ꯑꯩꯁꯨ ꯑꯁ ꯁꯃꯟꯗꯒꯤ ꯐꯃꯨꯡ ꯃꯈꯥ ꯐꯃꯨꯡꯒꯤ ꯃꯅꯨꯡꯗ ꯆꯪꯉ ꯇꯨꯝ ꯂꯩꯕꯅꯤ
ꯋꯥ ꯀꯩꯅꯣ ꯀꯥꯡꯈꯥꯗ
ꯍꯣꯏ ꯍꯣꯏ ꯁꯥꯕꯗꯣ ꯉꯝꯗꯦꯕꯀꯣ
ꯎꯝ
ꯅꯣꯏꯗꯤ ꯁꯥꯇ꯭ꯔꯣ ꯀꯃꯥꯏ ꯇꯧꯕ꯭ꯔꯣ
ꯁꯥꯏꯌꯦ
ꯑꯦ ꯁꯔꯒꯖꯨ ꯀꯔꯤ ꯎꯄꯥꯏ ꯂꯩ ꯑꯗꯨꯅꯦ ꯎꯄꯥꯏ ꯂꯩꯇꯕꯒꯤꯅꯦ ꯑꯩꯅ ꯐꯃꯨꯡꯒꯤ ꯃꯈꯥꯗ ꯇꯨꯝꯃꯒ ꯂꯩꯔꯤꯁꯦ
ꯐꯦꯟꯅꯒ ꯑ ꯆꯟꯅ ꯄꯣꯠ ꯅꯠꯇꯦ
ꯁꯥꯔꯒꯁꯨ ꯑꯁꯥꯕ ꯃꯔꯛꯇ ꯑꯗꯨꯝ ꯂꯩꯔꯦ ꯀꯩꯗꯤ ꯎꯄꯥꯢ ꯂꯩ ꯍꯩꯅꯍꯟꯕ ꯑꯝ ꯗꯔꯀꯥꯔ ꯇꯥꯏ
ꯆꯨꯝꯃꯦ ꯅꯪꯅ ꯍꯥꯏꯕꯗꯣ ꯍꯩꯅꯍꯟꯁꯦ ꯍꯥꯏꯔꯁꯨ ꯍꯩꯅꯕꯁꯦ ꯏꯄꯣꯛ ꯄꯣꯛꯇꯦꯅꯦ
ꯑꯦ ꯑꯗꯨꯝ ꯍꯥꯏꯅꯔꯛꯀꯗꯣꯏꯅꯤ ꯑꯗꯨꯝ ꯍꯥꯏꯅꯔꯛꯀꯅꯤ
ꯅꯪꯗꯤ ꯍꯩꯅꯕꯔꯣꯅꯦ ꯀꯔꯤ
ꯑꯩꯗꯤ ꯑꯗꯨꯝ ꯍꯩꯅꯍꯟꯒꯔ꯭ꯦ
ꯈꯪꯒꯔꯦ ꯊꯥꯖꯕ ꯊꯥꯖꯗꯦꯀꯣ
ꯍꯥ
ꯊꯖꯕ ꯋꯥꯠꯂꯦꯕ
ꯁꯦꯡꯕꯅꯦ
ꯀꯩ ꯆꯥꯔꯤꯅꯣ ꯌꯥꯝ ꯍꯥꯎꯅ ꯆꯥꯔꯝꯗꯧ ꯃꯥꯜꯂꯦꯀꯣ
ꯑꯣ ꯀꯩꯅꯣꯝ ꯆꯥꯔꯤ
ꯀꯩꯅꯣ ꯅꯪ ꯆꯥꯔꯤꯁꯦ ꯑꯩꯕꯨꯁꯨ
ꯁꯨꯝ ꯍꯥꯥ
ꯑꯩꯒꯤꯁꯨ ꯊꯤꯜꯂꯛꯑꯣꯕ
ꯑꯣ ꯑꯗꯨꯗꯤ ꯊꯤꯜꯂꯛꯑꯒꯦ
ꯊꯤꯜꯂꯛꯑꯣ ꯊꯤꯜꯂꯛꯑꯣ ꯅꯥꯊꯟꯗ ꯆꯥꯕꯁꯦ ꯐꯠꯇꯕꯅꯦ
ꯑꯗꯨꯗꯤ ꯆꯥꯃꯤꯟꯅꯔ ꯂꯣꯏꯔꯦ
ꯑꯁ ꯍꯥꯥꯏ
ꯆꯥꯃꯤꯟꯅꯔ ꯂꯣꯏꯔꯦ
ꯑꯗꯨꯅꯦ ꯊꯤꯟꯂꯛꯑꯣ
ꯑꯣ ꯉꯥꯏꯍꯥꯛ ꯂꯩꯔ ꯊꯤꯟꯂꯛꯑꯒꯦ
ꯑꯁ ꯍꯦꯛ ꯊꯤꯜꯂꯛꯇꯕ ꯅꯪ ꯈꯪꯒꯅꯤꯀꯣ
ꯁꯣꯏꯗ ꯊꯤꯟꯂꯛꯀꯗꯣꯏꯅꯤ
ꯌꯥꯝ ꯊꯥꯖꯩꯌꯦ ꯅꯪꯅ ꯍꯥꯏꯕꯁꯦ ꯅꯍꯥꯟꯁꯨ ꯅꯪ ꯑꯗꯨꯝ ꯊꯤꯜꯂꯛꯄꯅꯤꯅꯀꯣ ꯅꯠꯇ꯭ꯔꯥ
ꯃꯥꯅꯤ
ꯅꯍꯥꯟꯁꯨ ꯅꯪ ꯑꯗꯨꯝ ꯄꯤꯕ ꯅꯠꯇ꯭ꯔꯕ
ꯄꯤꯌꯦ ꯄꯤꯌꯦ
ꯑꯗꯨꯏ ꯌꯥꯝ ꯊꯖꯩꯌꯦꯕ ꯑꯩꯗꯣ ꯅꯉꯣꯟꯗ
ꯁꯣꯏꯗꯅ ꯊꯤꯟꯂꯛꯀꯅꯤ
ꯉꯥꯏꯔꯒ ꯂꯩꯌꯦ ꯍꯥꯏꯕꯁꯦ ꯀꯥꯎꯅꯣ
ꯉꯍꯥꯛ ꯂꯩꯔꯒ ꯁꯣꯏꯗꯅ ꯑꯩꯅ ꯄꯨꯔ ꯂꯥꯛꯑꯅꯤ
ꯌꯥꯏꯌꯦ ꯌꯥꯏꯌꯦ ꯉꯥꯏꯔꯝꯒꯦ ꯅꯪꯅ ꯊꯤꯜꯂꯛꯄꯗꯨ
ꯑꯗꯨꯗꯤ ꯀꯔꯤ ꯀꯔꯤ ꯄꯨꯔꯛꯑꯣꯕ
ꯑꯁ ꯅꯪꯅ ꯆꯥꯔꯤꯗꯣ ꯄꯨꯔꯛꯑꯗꯤ ꯌꯥꯔꯦ ꯂꯣꯏꯗꯤ ꯂꯣꯏꯁꯤꯟꯒꯅꯨ ꯀꯣ
ꯑꯩꯅ ꯆꯥꯔꯤꯁꯦ ꯑꯃꯨꯛ ꯆꯥꯅꯤꯡꯗꯦ ꯍꯥꯏꯔꯛꯑꯗꯤ ꯇꯟꯂꯦꯅꯦꯍꯦ
ꯇꯜꯂꯦ ꯅꯪꯅ ꯆꯥꯔꯤꯖꯦ ꯆꯤꯡꯅꯕ ꯍꯥꯎꯔꯦꯀꯣ
ꯍꯥ
ꯅꯪꯅ ꯆꯥꯔꯤꯁꯦ ꯑꯩꯅ ꯆꯥꯕ ꯌꯥꯗꯕ ꯄꯣꯠꯂꯣꯕ ꯑꯆꯥꯄꯣꯠ ꯅꯠꯇ꯭ꯔꯣ
ꯑ ꯑꯆꯥꯄꯣꯠꯅꯦ
ꯑꯣ ꯑꯆꯥꯄꯣꯠ ꯑꯣꯏꯔꯗꯤ ꯄꯪꯌꯥ ꯌꯥꯥꯏꯌꯦꯗ ꯀꯩꯅꯣ ꯑꯆꯥꯄꯣꯠꯇꯕꯨ ꯑꯩ ꯆꯥꯅꯤꯡꯗꯕ ꯌꯥꯎꯗꯦ ꯑꯆꯥꯄꯣꯠꯅꯦꯕꯨ ꯍꯥꯏꯗꯤ ꯆꯥꯔꯦ ꯑꯩꯗꯤ
ꯅꯪ ꯑꯆꯦꯄꯣꯠꯁꯤ ꯆꯥꯔ ꯐꯔꯦꯡ ꯇꯨꯔꯦꯡ ꯆꯠꯈꯤꯗꯅ
ꯍꯥ ꯇꯟꯂꯦꯗ ꯅꯪꯒꯤ ꯋꯥꯔꯤꯁꯤꯅ
ꯑꯆꯥꯄꯣꯠꯁꯤ ꯆꯥꯔ ꯐꯔꯦꯡ ꯇꯨꯔꯦꯡ ꯆꯠꯈꯤꯗꯅ ꯕꯦꯔꯥ ꯀꯥꯅꯤ ꯑꯩ
ꯅꯪꯅ ꯐꯩꯔꯦꯡ ꯇꯨꯔꯦꯡ ꯇꯧꯗꯅꯤꯡꯉꯥꯏ ꯑꯆꯥꯄꯣꯠ ꯄꯨꯔꯛꯄꯗꯣ ꯒ꯭ꯌꯥꯟ ꯇꯥꯕ ꯑꯆꯥꯄꯣꯠ ꯄꯨꯔꯛꯑꯣ
ꯑꯗꯨꯗꯤ ꯌꯨꯡꯅ ꯆꯠꯅꯕ ꯌꯨꯡꯅ ꯆꯠꯅꯕ ꯑꯣꯏꯅ ꯄꯨꯔꯛꯑꯒꯦ
ꯑꯁ ꯐꯩ ꯐꯔꯦꯠ ꯆꯠꯂ ꯂꯩꯅꯤꯀꯣ ꯇꯜꯂꯦꯀꯣ
ꯐꯩꯅ ꯆꯠꯄꯗꯨꯗꯤ ꯄꯨꯔꯛꯑꯔꯣꯏ ꯌꯨꯡꯅ ꯆꯠꯄ ꯑꯣꯏꯅ ꯄꯨꯔꯛꯑꯒꯦ
ꯌꯥꯏꯑꯦ ꯌꯥꯏ ꯅꯪꯅꯕꯨ ꯄꯨꯔꯛꯑꯗꯤ ꯆꯥꯃꯤꯟꯅꯕ ꯇꯥꯔꯦꯅ ꯑꯩꯈꯣꯏꯗꯁꯨ ꯅꯪꯅ ꯆꯥꯅꯤꯡꯕ ꯑꯃ ꯊꯣꯡꯕꯤꯔꯒ ꯂꯣꯏꯔꯦ
ꯆꯥꯔ ꯂꯣꯏꯔꯦ ꯑꯩꯅꯁꯨ ꯂꯩꯔꯛꯑ ꯂꯣꯏꯔ ꯁꯤꯗꯒꯤ
ꯑꯗꯨꯊꯨꯅꯦ ꯆꯥꯃꯤꯟꯅꯕꯅ ꯐꯕꯅꯦ ꯅꯨꯡꯁꯤꯅꯕꯅꯦꯕ ꯆꯥꯃꯤꯟꯅꯕꯁꯤꯅ ꯍꯦꯟꯅ
ꯌꯦꯟ ꯇꯥꯅꯤꯡꯕ꯭ꯔꯥ ꯑꯣꯛ ꯆꯥꯅꯤꯡꯕ꯭ꯔꯥ
ꯑꯥ ꯑꯩꯁꯦ ꯑꯣꯛ ꯑꯣꯏꯅ ꯆꯥꯅꯤꯡꯉꯦ
ꯑꯗꯨꯗꯤ ꯑꯣꯛ ꯑꯣꯏꯄꯨ ꯂꯥꯛꯇꯥꯔꯦ
ꯑꯗꯨꯅꯦ ꯅꯪꯗꯤ ꯀꯔꯤ ꯍꯦꯟꯅ ꯄꯥꯝꯕ꯭ꯔꯣ
ꯑꯩꯗꯤ ꯑꯩꯁꯨ ꯑꯣꯛꯁꯦ ꯑꯗꯨꯝ ꯄꯥꯝꯃꯦ ꯑꯣ ꯑꯣꯛꯁꯦ ꯑꯗꯨꯝ ꯄꯥꯝꯃꯦ ꯑꯣꯛ ꯑꯗꯨꯝ ꯆꯥꯏꯌꯦ
ꯅꯪ ꯄꯨꯔꯛꯄꯗꯣ ꯆꯃꯤꯟꯅꯔꯁꯦ ꯑꯁꯤꯗ ꯑꯁꯤꯗ ꯇꯣꯉꯥꯟꯕ ꯐꯥ ꯑꯩꯈꯣꯏ ꯑꯥ ꯆꯝꯊꯣꯡ ꯊꯣꯡꯉ ꯂꯩꯔꯝꯃꯒꯦ ꯑꯗꯨꯁꯨ ꯅꯪꯅ ꯆꯥꯕ ꯐꯪꯗꯕ ꯃꯑꯣꯡꯗ ꯂꯝ ꯑꯣꯛꯀꯨꯝꯕ ꯊꯥꯛꯑꯒ ꯀꯣ
ꯑꯥ ꯂꯝꯑꯣꯛꯇꯣ ꯑꯣꯏꯅ ꯆꯝꯊꯣꯡ ꯊꯣꯡꯉꯒ
ꯅꯠꯇꯦ ꯂꯝ ꯑꯣꯛꯇꯣ ꯑꯀꯪꯕꯗꯣ
ꯎꯝ
ꯆꯝꯊꯣꯡꯗ ꯍꯥꯞꯄꯒ ꯐꯖꯥꯅ ꯊꯣꯡꯕꯤꯔꯒ ꯉꯥꯏꯔꯝꯒꯦ ꯅꯪ ꯑꯣꯛꯇꯣ ꯃꯇꯨꯝ ꯆꯥꯎꯔ ꯉꯧꯔ ꯄꯨꯔꯛꯑꯣꯒꯣ ꯃꯍꯤ ꯌꯥꯎꯍꯟꯕ ꯌꯥꯗꯦ ꯆꯥꯅꯤꯡꯗꯦ ꯑꯩ
ꯌꯥꯏꯔꯒꯗꯤ ꯌꯥꯗꯕ
ꯌꯥꯗꯖ ꯌꯥꯏꯔꯒꯁꯨ ꯌꯥꯏ ꯑꯗꯨꯕꯨ ꯉꯧꯔꯒꯅ ꯄꯨꯔꯛꯄꯅ ꯍꯦꯟꯅ ꯍꯥꯎꯋꯦꯕ ꯑꯗꯨ ꯀꯛ ꯀꯛꯄꯗꯣ
ꯑꯥ
ꯆꯥꯎꯅꯗꯤ ꯀꯛꯑꯣ ꯄꯤꯛꯄꯗꯨꯗꯤ ꯑꯩ ꯌꯦꯕꯒꯟꯗ ꯌꯥꯝ ꯍꯥꯏꯅꯗꯦꯕ
ꯄꯤꯛꯄꯨꯗꯗꯤ ꯈꯤꯇꯪ ꯆꯥꯕ ꯄꯨꯛ
ꯆꯥꯛ ꯄꯨꯛ ꯊꯟꯒꯤꯕꯅ ꯍꯥꯟꯅꯤ ꯍꯣꯏꯅꯦ ꯑꯗꯨ ꯄꯤꯛꯄꯗꯤ ꯅꯪꯅ ꯑꯩꯅ ꯃꯇꯨꯝ ꯑꯅꯤ ꯑꯍꯨꯝ ꯆꯥꯕꯗ ꯌꯥꯝ ꯆꯥꯏꯌꯦ ꯍꯥꯏꯒꯅꯤꯅ
ꯎꯝ ꯉꯁꯤꯒꯤ ꯃꯁꯤꯒꯤ ꯅꯨꯄꯤꯁꯤꯗꯤ ꯀꯥꯏ ꯁꯤ ꯅꯨꯄꯤꯖꯤꯗꯤ ꯃꯥ ꯃꯊꯤꯕꯣꯡ ꯌꯥꯝ ꯂꯥꯎꯋꯤꯅ ꯀꯥꯏ
ꯍꯣꯏ ꯑꯗꯨꯃꯥꯏ ꯍꯥꯏꯗꯅꯤꯡꯉꯥꯏ ꯑꯆꯧꯕꯗꯣ ꯄꯨꯔꯛꯑꯣ
ꯑꯥ
ꯃꯇꯨꯝ ꯑꯃꯅ ꯄꯨꯛ ꯊꯟꯕ ꯌꯥꯕꯒꯤ ꯆꯥꯡꯗ
ꯑꯥ ꯑꯗꯨꯗꯤ ꯑꯇꯣꯞꯄ ꯑꯃꯅ ꯌꯦꯟ ꯑꯃ ꯄꯨꯔꯛꯑꯒꯦ
ꯑꯩ ꯌꯦꯟ ꯄꯥꯛ ꯆꯅꯤꯡꯕ ꯑꯣꯏꯗꯦ
ꯀꯩꯅꯣꯗꯤ ꯆꯥꯗꯕ ꯌꯦꯟ ꯆꯥꯗꯕ
ꯆꯥꯗꯤ ꯆꯥꯏꯌꯦꯕꯀꯣ
ꯎꯝ
ꯀꯥ ꯍꯦꯟꯅ ꯄꯥꯝꯗꯦꯕ
ꯀꯩꯅꯣꯗꯤ ꯆꯥꯗꯕ꯭ꯔꯣ ꯊꯔꯣꯏꯗꯤ
ꯊꯔꯣꯏꯔꯣ
ꯎꯝ
ꯆꯥꯏꯌꯦ ꯅꯪ ꯊꯣꯡꯕ ꯍꯩꯕꯔꯅꯦ
ꯊꯔꯣꯏ ꯈꯣꯏ ꯈꯨꯠ ꯊꯔꯤꯕꯅꯦ ꯑꯩꯒꯤ ꯈꯨꯠ ꯍꯥꯏꯔꯤꯅꯤ ꯑꯩꯈꯣꯏ ꯑꯣꯛ ꯀꯩꯅꯣ ꯑꯩꯅ ꯊꯣꯡꯒꯅꯤ ꯏꯃꯥꯏꯄꯦꯃ ꯂꯦꯝꯕ ꯅꯦ
ꯑꯥꯎ ꯈꯪꯉꯤ ꯈꯪꯉꯤ ꯑꯩ ꯊꯥꯏꯅ ꯇꯥꯔꯝꯕꯗꯣ ꯑꯗꯨꯝ ꯅꯨꯄꯥ ꯑꯃꯁꯦ ꯊꯔꯣꯏ ꯊꯣꯡꯕꯗꯒ ꯑꯣꯛ ꯊꯣꯡꯕꯗꯒ ꯃꯃꯤꯡ ꯌꯥꯝ ꯆꯠꯂꯦ ꯈꯣꯠꯂꯦ ꯃꯥꯅ ꯊꯣꯡꯕꯒꯤ ꯃꯍꯥꯎꯁꯦ ꯃꯤꯉꯣꯟꯗꯒꯤ ꯇꯣꯡꯉꯥꯜꯂꯦ ꯈꯣꯠꯂꯦ ꯍꯥꯏꯅ ꯃꯤꯅ ꯌꯥꯝ ꯍꯥꯏꯅꯩꯑꯦꯕ
ꯎꯝ
ꯃꯥꯅꯕꯨ ꯍꯥꯏꯈ꯭ꯔꯗꯤ ꯏꯟꯁꯥꯡꯗꯤ ꯎꯄꯥꯏ ꯂꯩꯇ꯭ꯔꯦ ꯂꯣꯏ ꯆꯥꯏꯌꯦ ꯂꯦꯝꯍꯧꯕ ꯍꯥꯏꯔꯨꯅꯨ ꯆꯐꯨ ꯐꯥꯎ ꯂꯦꯛꯑꯒ ꯆꯥꯒꯦ ꯇꯧꯋꯦ ꯍꯥꯏꯗꯣ ꯅꯪꯅ ꯊꯣꯡꯕ ꯑꯣꯏꯔꯝꯃꯅꯤꯀꯣ ꯑꯗꯣ
ꯑꯗꯨ ꯑꯩ ꯑꯣꯏꯔꯝꯗꯣꯏꯅꯤ ꯂꯥꯁꯇ
ꯑꯗꯨ ꯑꯩꯁꯨ ꯊꯥꯏꯅꯗꯒꯤ ꯅꯪꯒꯤ ꯅꯪꯅ ꯊꯣꯡꯕꯗꯣ
ꯎꯝ
ꯑꯃꯨꯔꯛ ꯆꯥꯔꯛꯄ ꯐꯪꯉꯗꯤ ꯍꯥꯏꯅ ꯑꯩꯒꯤ ꯃꯪꯂꯥꯟ ꯍꯥꯏꯁꯤꯔꯥ ꯈꯜꯂꯒ ꯂꯩꯕꯅꯦꯕ ꯃꯪꯐꯥꯎꯅ ꯍꯜꯂꯣꯅꯦ
ꯅꯪꯒꯤ ꯃꯪꯂꯥꯜꯗꯣ ꯁꯣꯏꯗꯅ ꯃꯪꯐꯥꯎꯅ ꯍꯜꯂꯅꯤ ꯑꯩꯅ
ꯍꯣꯏ
ꯁꯣꯏꯗꯅ ꯄꯨ ꯂꯥꯛꯑꯒꯅꯤ ꯍꯥꯏꯗꯤ ꯑꯩ ꯑꯗꯨꯝ ꯂꯧꯕꯨꯛꯇꯒ ꯆꯠꯂꯦꯕꯀꯣ
ꯍꯣꯏ
ꯂꯧꯒꯤ ꯊꯕꯛ ꯀꯩꯀꯥ ꯆꯠꯂꯦꯕ ꯑꯗꯨ ꯊꯔꯣꯏ ꯈꯨꯜꯂꯦꯕ ꯑꯗꯨꯅ ꯑꯣꯛꯀ ꯊꯔꯣꯏꯒ ꯊꯣꯡꯉ ꯆꯥꯕꯗꯣ ꯍꯥꯎꯈ꯭ꯔꯕꯖꯥꯠꯅꯤ
ꯃꯪꯂꯥꯟꯗꯣ ꯃꯪꯐꯥꯎꯅꯕ ꯍꯥꯏꯕꯁꯦ ꯑꯩꯒꯤ ꯃꯪꯂꯥꯟꯗꯣ ꯃꯪꯐꯥꯎ ꯅꯕ ꯍꯥꯏꯕꯁꯦ ꯅꯪꯒꯤ ꯈꯨꯠꯇ ꯂꯩꯔꯦꯕ
ꯑꯗꯨꯗꯤ ꯅꯪꯒꯤ ꯃꯪꯂꯥꯥꯜꯁꯦ ꯃꯪꯐꯥꯎꯅ ꯍꯟ ꯍꯟꯕꯥꯏꯁꯤꯅ ꯑꯩꯒꯤ ꯏꯊꯧꯅꯦꯕ ꯑꯗꯨꯗꯤ ꯑꯩ ꯁꯣꯏꯗꯅ ꯄꯨꯔꯛꯑꯅꯤ
ꯑꯗꯨꯅꯦ ꯑꯗꯨꯕꯨ ꯆꯥꯔ ꯗꯤ ꯍꯥꯏꯅ ꯃꯤꯅ ꯂꯣꯏꯅ ꯑꯁ ꯅꯪꯅ ꯊꯣꯡꯕ ꯏꯟꯁꯥꯡ ꯍꯥꯏꯔꯗꯤ ꯃꯤ ꯂꯣꯏꯅ ꯉꯛꯏꯅꯦ ꯑꯗꯣ ꯑꯩꯅꯁꯨ ꯅꯪ ꯑꯗꯨ ꯅꯨꯄꯥꯅ ꯊꯣꯡꯕ ꯑꯩ ꯆꯥꯕ ꯐꯪꯉꯦ ꯍꯥꯏꯔꯗꯤ ꯃꯤꯅꯁꯨ ꯂꯣꯏꯅ ꯑꯁ ꯅꯪꯗꯤ ꯂꯩꯥꯏꯕꯛ ꯐꯩꯑꯦ ꯈꯣꯠꯂꯦ ꯍꯥꯏꯔꯛꯇꯣꯏꯅꯤꯅꯦ ꯀꯔꯤꯔꯣ
ꯍꯥꯏꯔꯛꯀꯗꯣꯏꯅꯤ
ꯑꯁ
ꯎꯐ ꯅꯪꯗꯤ ꯂꯥꯏꯕꯛ ꯆꯥꯎꯋꯦꯗ ꯀꯥꯏ
ꯑꯗꯨꯅꯤ ꯑꯩꯒꯤ ꯂꯩꯕꯥꯛꯁꯦ ꯑꯩꯒꯤ ꯂꯥꯏꯕꯛꯁꯦ ꯊꯝꯕꯥꯜ ꯁꯥꯠꯂꯦ ꯍꯥꯏꯕꯗꯣ
ꯑꯗꯨꯅꯦ
ꯃꯤꯅ ꯑꯗꯨꯃꯥꯏ ꯌꯥꯝ ꯍꯥꯏꯅꯩꯌꯦꯅ
ꯅꯪꯗꯤ ꯂꯥꯏꯕꯛ ꯐꯕꯤꯅꯤ ꯀꯥꯏꯌꯦ
ꯍꯣꯏ ꯂꯩꯕꯛ ꯐꯥꯕꯤꯅꯤ ꯍꯣꯏ
ꯑꯩꯅ ꯍꯧꯖꯤꯛ ꯑꯣꯏꯔꯤꯁꯤꯅ ꯄꯨꯛ ꯐꯕ
ꯑꯩꯅ ꯊꯣꯡꯕ ꯅꯪ ꯀꯔꯤ ꯆꯥꯅꯤꯡꯕ꯭ꯔꯣ
ꯅꯪꯪꯅ ꯊꯣꯡꯕꯗ
ꯍꯣꯏ
ꯅꯪꯅ ꯊꯣꯡꯔꯗꯤ ꯁꯧꯒ꯭ꯔꯤꯔ ꯀꯩꯅꯣꯝ ꯊꯣꯡꯉꯝꯂꯣꯗ
ꯑꯗꯨꯅꯦ ꯍꯣꯏ ꯑ ꯑꯗꯣ ꯑꯩ ꯀꯩꯅꯣ ꯇꯧꯔꯝꯃꯒꯦꯁꯦ ꯀꯩꯝꯇ ꯈꯜꯂꯨꯔꯅꯨ ꯆꯤꯡꯒꯤ ꯑ ꯂꯣꯛꯇ ꯐꯥꯕ ꯉꯥꯗꯣ
ꯑꯥ
ꯆꯝ ꯊꯣꯡꯗꯣ ꯊꯣꯡꯉꯒ ꯐꯖꯅ ꯊꯣꯡꯕꯤꯔꯒꯦꯁꯦ
ꯎꯝ ꯆꯝ ꯊꯣꯡ ꯑꯣꯏꯅ ꯆꯥꯝ ꯐꯔꯦ
ꯑꯗꯨ ꯍꯥꯏꯕꯗꯤ ꯆꯝꯊꯣꯡ ꯍꯥꯏꯕꯗꯤ ꯊꯥꯎ ꯉꯧꯗꯕꯤꯗꯀꯣ
ꯎꯝ
ꯐꯖꯅ ꯅꯞ ꯅꯞ ꯂꯥꯎꯔꯒ ꯅꯪꯅ ꯇꯦꯡꯀꯣꯠ ꯑꯅꯤ ꯑꯍꯨꯝ ꯆꯥꯕꯖꯦ ꯑꯗꯨꯝ ꯆꯥꯅꯤꯡꯉꯒ ꯂꯩꯒꯗꯕ ꯃꯑꯣꯡꯗ ꯊꯣꯡꯕꯤꯔꯒꯦꯕ
ꯑꯗꯨꯗꯤ ꯑꯩ ꯁꯣꯏꯗꯅ ꯂꯥꯛꯑꯒꯅꯤ
ꯍꯣꯏ
ꯏꯁꯣꯏ ꯁꯣꯏꯗꯕꯤꯗ ꯁꯨꯡꯁꯣꯏ ꯁꯣꯏꯗꯕꯤꯗ ꯁꯣꯏꯗꯕꯤꯗ ꯑꯩ ꯂꯥꯛꯑꯅꯤ
ꯍꯣꯏ ꯉꯥꯏꯔꯝꯗꯣꯏꯅꯦ ꯑꯩꯅ
ꯒꯥꯔꯤꯗ ꯂꯥꯛꯄ꯭ꯔꯥ ꯑꯃꯗꯤ ꯁꯣꯏꯅ ꯇꯧꯔꯛꯑꯅꯤ
ꯑ ꯄꯥꯏꯔꯛ ꯄꯥꯏꯔꯛꯄꯁꯨ ꯌꯥꯏ ꯒꯥꯔꯤꯗ ꯂꯥꯛꯄꯁꯨ ꯌꯥꯏ ꯅꯪꯅ ꯂꯥꯛꯄ ꯃꯑꯣꯡ ꯃꯑꯣꯡꯒꯤ ꯑꯣꯏꯅ ꯑꯩꯅ ꯅꯪꯕꯨ ꯉꯥꯏꯔꯝꯗꯣꯏꯅꯦ ꯅꯪ ꯂꯥꯛꯄ ꯅꯨꯃꯤꯠꯇ ꯏꯁꯩ ꯑꯃ ꯑ ꯁꯛꯅꯤꯡꯉꯥꯏ ꯀꯩꯅꯣ ꯇꯧꯕꯤꯔꯝꯃꯣꯔꯣ
ꯌꯥꯏ ꯌꯥꯏꯌꯦ ꯑꯩ ꯁꯣꯝꯅꯔꯣꯝꯗꯒꯤ ꯑꯩꯅ ꯄꯥꯏ ꯄꯥꯏꯔꯒꯑꯣꯏꯅ ꯂꯥꯛꯑꯒꯦ
ꯑꯗꯨꯅꯦ ꯅꯪꯒꯤꯗꯃꯛꯁꯦ ꯑꯩꯅ ꯏꯁꯩ ꯑꯃ ꯏꯕꯗꯤ ꯍꯧꯔꯝꯕꯅꯦꯕꯀꯣ
ꯎꯝ
ꯑꯗꯨ ꯂꯣꯏꯕ ꯉꯝꯗ꯭ꯔꯦꯅꯦ ꯑꯗꯨ ꯂꯥꯛꯄꯗꯣ ꯍꯞꯇꯥ ꯑꯃꯒꯨꯝꯕꯗꯤ ꯉꯥꯏꯒꯣꯀꯣ
ꯎꯝ
ꯍꯥꯏꯕꯗꯤ ꯂꯣꯏꯕ ꯏꯁꯩ ꯁꯛꯄ ꯏꯕꯗꯨ ꯂꯣꯏꯗ꯭ꯔꯗꯤ ꯅꯪꯁꯨ ꯂꯥꯛꯄ ꯈꯔ ꯐꯔꯛ ꯇꯥꯅꯤꯕ ꯅꯪꯅ ꯑꯥ ꯂꯥꯞꯅ ꯂꯥꯛꯑꯒ ꯑꯩꯅ ꯏꯁꯩ ꯑꯃꯇꯁꯨ ꯁꯛꯇꯕꯤꯗ ꯅꯪꯕꯨ ꯑꯩꯅ ꯀꯩꯅꯣ ꯏꯃꯨꯡꯗ ꯀꯧꯁꯤꯟꯕ ꯍꯥꯏꯕꯁꯦ ꯈꯔ ꯐꯖꯃꯟꯗꯦꯕ
ꯃꯥꯅꯦ ꯑꯗꯨꯅ ꯑꯩ ꯒꯤꯇꯥꯔ ꯑꯃ ꯄꯥꯏꯔꯒ ꯑꯩ ꯁꯣꯏꯅ ꯂꯥꯛꯑꯅꯤ ꯑꯩꯅ ꯃꯊꯛꯇ ꯂꯥꯛꯑꯒꯅꯤ ꯅꯪꯁꯨ ꯃꯊꯛ
ꯥꯅꯪꯖꯨ ꯃꯊꯛꯇ ꯉꯥꯏꯔꯝꯇꯥꯕ ꯑꯗꯨꯅꯦ ꯉꯥꯏꯔꯝꯒꯦ ꯑꯦ ꯀꯩꯅꯣ ꯇꯦꯔꯦꯁꯇ ꯉꯥꯏꯔꯝꯃꯒ ꯂꯣꯏꯔꯦꯅꯦ
ꯃꯊꯛꯇ ꯄꯥꯏꯔꯒ ꯑꯩꯖꯨ ꯂꯥꯛꯑꯅꯤ ꯑꯗꯨꯗꯒꯤꯗꯤ ꯌꯨꯝ ꯃꯃꯥꯡꯗꯨꯗ ꯁꯠ ꯂꯥꯎꯅ ꯇꯥꯔꯒꯅꯤ ꯑꯗꯨꯗꯒꯤꯗꯤ ꯑꯣꯛ ꯇꯣ ꯑꯃ ꯊꯣꯡꯅ ꯄꯨꯔꯛꯄ꯭ꯔꯥ ꯅꯠꯇ꯭ꯔ ꯊꯣꯡꯗꯕꯤꯗ ꯄꯨꯔꯛꯄ꯭ꯔꯥ ꯑꯩꯅ ꯑꯗꯨꯗꯒꯤ ꯊꯣꯡꯒꯗꯕ ꯃꯆꯜ ꯃꯌꯥꯝꯗꯨ ꯂꯣꯏꯅ ꯌꯥꯎꯁꯜꯂꯛꯑꯒ ꯍꯣꯟꯅ ꯐꯝꯃꯤꯟꯅꯔ ꯆꯥꯔꯅꯤ
ꯑꯁ ꯅꯨꯡꯉꯥꯏ ꯑꯁ ꯅꯪꯅ ꯍꯥꯏ ꯅꯪꯅ ꯑꯗꯨꯃꯥꯏ ꯍꯥꯏꯕꯖꯤꯐꯥꯎ ꯃꯍꯥꯎꯗꯣ ꯑꯩꯒꯤ ꯅꯥꯇꯣꯟꯗ ꯂꯥꯛꯀꯦ ꯇꯧꯋꯦꯀꯣ
ꯑꯦ ꯑꯗꯨꯅꯦ ꯑꯗꯨꯅꯦ ꯑꯩꯒꯤ ꯍꯥꯏꯗꯤ ꯑꯩꯒꯤ ꯇꯣꯉꯥꯟ ꯇꯣꯉꯥꯟꯕ ꯃꯦꯖꯤꯛ ꯑꯃ ꯌꯥꯎꯋꯦꯕ
ꯌꯥꯎꯋꯦꯕ ꯑꯗꯨꯒꯤꯗꯤ ꯑꯁꯦꯡꯕꯅꯦ ꯋꯥꯔꯤꯁꯦ
ꯅꯪꯅ ꯁꯨꯝ ꯁꯨꯝ ꯍꯥꯏꯔꯒ ꯑꯩꯅ ꯆꯥꯅꯤꯡꯕꯁꯦ ꯍꯦꯟꯒꯠꯂꯤꯁꯦ ꯅꯪꯒꯤ ꯊꯣꯡꯕꯒꯤ ꯇꯣꯉꯥꯟꯕ ꯅꯪꯉꯣꯟꯗ ꯌꯥꯎꯔꯦꯅꯦ꯫
ꯑꯗꯨ ꯑꯩ ꯁꯣꯏꯗꯅ ꯂꯥꯛꯑꯅꯤ꯫
ꯍꯣꯏ ꯉꯥꯏꯔꯝꯒꯦ ꯅꯪꯕꯨ ꯉꯥꯏꯔꯝꯃꯒꯦ꯫
ꯁꯨꯡꯁꯣꯏ ꯁꯣꯏꯗꯕꯤꯗ ꯑꯩ ꯁꯣꯏꯗꯕꯤꯗ ꯂꯥꯛꯑꯅꯤ꯫
ꯍꯣꯏ ꯑꯁ ꯅꯪ ꯑꯩꯁꯨ ꯅꯪ ꯂꯥꯛꯄꯗ ꯏꯃꯥꯟꯅꯕꯤ ꯑꯅꯤ ꯑꯍꯨꯝ ꯀꯧꯔꯒ ꯄꯨꯟꯅ ꯅꯪꯕꯨ ꯑ ꯀꯔꯤ ꯍꯥꯏꯁꯤꯔꯥ ꯊꯥꯀꯠ ꯋꯥꯍꯩ ꯈꯔꯗꯤ ꯍꯥꯏꯗꯗꯤ ꯌꯥꯔꯣꯏ ꯚ ꯍꯥꯏꯗꯤ ꯅꯪꯁꯨ ꯂꯝ ꯂꯥꯞꯅ ꯂꯥꯛꯇꯣꯏꯅꯤꯅ
ꯎꯝ
ꯏꯃꯥꯟꯅꯕ ꯑꯃꯅ ꯂꯝ ꯂꯥꯞꯅ ꯂꯥꯛꯑꯒ ꯑꯩꯅ ꯇꯨꯃꯤꯟꯅ ꯂꯩꯗꯣꯏ ꯅ ꯅꯦꯕ ꯏꯁꯩ ꯑꯃ ꯋꯥꯍꯩ ꯋꯥꯇꯥ ꯐꯖꯕ ꯑꯃ
ꯎꯝ
ꯅꯠꯇ꯭ꯔꯥ
ꯃꯥꯅꯦꯃꯥꯅꯦ